ꯇꯥꯕ꯭ꯔꯣ
ꯇꯥꯏꯌꯦ
ꯀꯩꯗꯧꯔꯝꯃꯤꯅꯣ ꯍꯧꯖꯤꯛꯇꯣ
ꯑꯣ ꯀꯥꯟꯅ ꯎꯝ ꯉꯔꯥꯡꯖꯦ ꯑꯥ ꯀꯅꯣ ꯑꯈꯣꯏꯒꯤ ꯗꯨꯀꯥꯟꯒꯤ ꯄꯣꯠ ꯂꯧꯕ ꯀꯥꯡꯒꯨꯁꯤꯡꯗꯨꯅ ꯃꯪꯒꯟ ꯈꯤꯇ ꯄꯤꯕꯤꯔꯛꯑꯣꯅ ꯍꯥꯏꯔꯛꯄ
ꯉꯥꯍꯥꯟꯗꯩ ꯍꯥꯏꯔꯛꯄ ꯉꯔꯥꯡ ꯅꯠꯇꯦ ꯉꯥꯍꯥꯟꯗꯩ ꯍꯥꯏꯔꯛꯄ ꯑꯗꯨ ꯉꯔꯥꯡꯁꯨ ꯑꯃꯨꯛ ꯍꯥꯏꯔꯛꯄ ꯑꯗꯣ ꯊꯕꯛꯇꯣ ꯑꯇꯩ ꯑꯇꯩ ꯃꯌꯥꯝꯁꯨ ꯇꯧꯔꯤ ꯉ ꯑꯗꯨꯗꯣ ꯑꯩꯅ ꯃꯪꯒꯟꯗꯣ ꯇꯤꯡꯉꯒ ꯇꯥꯎꯒꯗꯣꯕ ꯃꯇꯝꯗꯣ ꯁꯨꯐꯪ ꯐꯪꯗꯅ ꯇꯧꯗ꯭ꯔꯕ ꯑꯗ ꯉꯔꯥꯡꯗꯤ ꯑꯈꯣꯏ ꯗꯥꯅ ꯂꯩꯕꯤꯔꯛꯑꯦ ꯃꯪꯒꯟꯗꯣ ꯀꯤꯂꯣ ꯃꯉꯥ ꯂꯩꯕꯤꯔꯛꯑꯦ ꯑꯗꯨꯗꯨ ꯉꯔꯥꯡ ꯅꯨꯡꯗꯥꯡ ꯇꯤꯡꯖꯜꯂꯝꯕꯅꯦꯕ ꯑꯗꯨꯏ ꯃꯌꯥꯝꯗꯣ ꯂꯧꯈꯠꯂꯝꯕꯅꯦ ꯒ ꯀꯅꯣ ꯇꯧꯔꯨꯒꯦ ꯑ ꯀꯪꯍꯟꯗꯣꯏꯅꯦꯕ ꯍꯥꯟꯅ ꯃꯥꯏ ꯑꯄꯣꯛꯄꯗꯣ ꯂꯧꯈꯠꯂꯒ ꯅꯨꯡꯁꯥꯗ ꯐꯧꯗꯣꯛ ꯇꯣꯏꯅꯦꯕ ꯑꯗꯨ ꯉꯁꯤꯗꯤ ꯅꯨꯡꯁꯥ ꯊꯣꯛꯇꯕꯅꯤꯅ ꯑꯝ ꯀꯣꯟ ꯑꯝꯇ ꯂꯧꯈꯠꯂꯒ ꯎꯝ ꯁꯅꯥꯒꯨꯝꯕꯝ ꯇꯧꯔꯒ ꯎꯝ ꯀꯅꯣ ꯑꯩꯈꯣꯏꯒꯤ ꯀꯥꯕꯛ ꯀꯥꯕꯛ ꯀꯥꯕꯛ ꯇꯩꯊꯣꯛꯑꯒ ꯃꯥꯏ ꯃꯆꯨꯝꯗꯣ ꯀꯪꯍꯟꯗꯣꯏꯅꯦꯕ ꯑꯗꯨꯒ ꯇꯥꯎꯗꯣꯏꯅꯦꯕ ꯀꯪꯗ꯭ꯔꯒꯗꯤ ꯌꯥꯗꯦꯕ ꯑꯗꯩ ꯃꯩꯖꯨ ꯌꯥꯝ ꯁꯥꯅ ꯇꯧꯔꯒ ꯇꯥꯎꯗꯣꯏꯅꯦꯕ ꯃꯥꯗꯤ ꯈꯪꯕ꯭ꯔ ꯃꯩꯒ ꯃꯩꯒ ꯑꯈꯣꯏꯒꯤ ꯂꯩꯊ ꯔꯒ ꯇꯥꯎꯔꯗꯤꯀꯣ ꯁꯣꯠ ꯁꯣꯠ ꯁꯣꯠ ꯂꯥꯎꯗꯣꯏꯅꯦꯕ ꯃꯣꯏꯖꯨ ꯅꯨꯃꯤꯠ ꯍꯞꯇꯥ ꯑꯃ ꯀꯩ ꯑꯃ ꯀꯨꯏꯅ ꯊꯝꯃꯛꯀꯗꯣꯏꯅꯤꯅꯅꯦ ꯀꯦꯝꯍꯟꯗꯣꯏꯅꯦꯕ ꯌꯥꯝꯅ ꯑꯗꯨꯏꯗꯨꯒꯤ ꯇꯧꯔꯝꯕꯅꯦ ꯑꯩꯅ ꯃꯪꯒꯟ ꯂꯧ ꯈꯠꯂꯝꯕꯅꯦ
ꯀꯌꯥꯝ ꯍꯥꯟꯗꯣꯏꯅꯣ ꯗꯔꯖꯟ ꯀꯌꯥ ꯊꯣꯛꯇꯣꯏꯅꯣ ꯈꯣꯠꯇꯣꯏꯅꯣ
ꯗ꯭ꯔꯖꯟꯁꯦ ꯑꯣ ꯃꯣꯏ ꯑ ꯗꯨꯀꯥꯟ ꯑꯅꯤ ꯑꯍꯨꯝ ꯁꯨꯏꯕꯀꯣ ꯃꯣꯏ ꯗꯔꯖꯟ ꯃꯉꯥ ꯃꯉꯥ ꯃꯉꯥ ꯑꯗꯨꯝ ꯑꯌꯥꯝꯕ ꯂꯧꯋꯦꯕ
ꯑꯗꯨꯒ ꯑꯥ ꯀꯩꯅꯣ ꯇꯧꯕ ꯎꯝ ꯅꯨꯃꯤꯠ ꯅꯤꯅꯤꯒꯨꯝꯕ ꯑꯃꯨꯛ ꯀꯥꯟꯅꯔꯒ ꯑꯃꯨꯛ ꯃꯣꯏꯅ ꯑꯃꯨꯛ ꯍꯥꯏꯔꯛꯄ ꯉꯁꯥꯏ ꯃꯣꯏꯒꯤ ꯁꯤꯠꯄꯒꯤ ꯃꯈꯥꯖꯨ ꯄꯣꯜꯂꯦꯀꯣ ꯑꯗꯨꯕꯨꯗꯤ ꯍꯨꯝꯅꯤ ꯀꯥꯟꯅꯕꯁꯨ ꯌꯥꯎꯋꯦꯕ ꯑꯗꯨꯕꯨꯗꯤ ꯑꯗꯨꯃꯥꯏꯅ ꯑꯗꯨꯅ ꯑꯝꯈꯣꯏꯅ ꯇꯥꯎꯔꯤꯉꯩꯁꯤꯗꯅꯦ ꯃꯪꯒꯟ ꯇꯥꯎꯕꯖꯤꯅ ꯃꯥꯏ ꯊꯥꯎꯁꯤ ꯌꯥꯝ ꯊꯨꯅ ꯃꯣꯠꯂꯦꯕ ꯈꯪꯕ꯭ꯔ ꯊꯥꯎ ꯑꯍꯟꯕꯗ ꯇꯥꯎꯗꯣꯏꯅꯦꯕꯀꯣ ꯑꯗꯨꯒꯅꯦ ꯃꯥꯒꯤ ꯉ ꯉꯁꯥꯏꯒꯤ ꯃꯪꯒꯟꯖꯦ ꯄꯣ ꯄꯣꯛ ꯄꯣꯛ ꯄꯣꯛꯈꯥꯏꯔꯛꯄꯒꯤ ꯃꯥꯒꯤ ꯃꯀꯨꯨꯝ ꯃꯌꯥꯝꯖꯤꯅꯅꯦ ꯎꯝ ꯁꯨꯝ ꯃꯀꯨꯝꯁꯤ ꯁꯨꯝ ꯂꯧꯕꯗꯨꯗ ꯂꯧꯈꯠꯇꯣꯏꯅꯦꯕꯀꯣ ꯃꯪꯒꯟ ꯃꯨꯜꯂꯀꯥꯟ ꯂꯧꯈꯠꯄ ꯀꯥꯟꯗ ꯑꯗꯨ ꯇꯥꯔꯁꯨ ꯁꯨꯝ ꯂꯣꯏꯃꯛꯇꯤ ꯁꯦꯡꯕ ꯉꯝꯗꯦꯗꯅ ꯑꯗꯨ ꯃꯈꯥꯗ ꯈꯔ ꯈꯔ ꯁꯨꯝ ꯂꯩꯍꯧꯕ ꯑꯗꯨ ꯑꯗꯨꯅ ꯁꯨꯝ ꯑꯈꯣꯏꯒꯤ ꯑ ꯊꯥꯎꯖꯤꯗ ꯁꯨꯝ ꯃꯝꯖꯜꯂꯑꯦꯕ ꯁꯨꯝ ꯃꯨꯁꯜꯂꯛꯄꯗꯣ ꯀꯨꯏꯅ ꯁꯨꯝ ꯀꯩꯅꯣ ꯇꯧꯔꯛꯄꯒꯤ ꯑꯗꯨ ꯃꯣꯏ ꯃꯪꯒꯟ ꯇꯥꯎꯔꯒꯗꯤ ꯊꯥꯎꯖꯦ ꯑꯇꯣꯞꯄꯗ ꯑꯃꯨꯛ ꯁꯤꯖꯤꯟꯅꯕ ꯌꯥꯗꯦꯕ ꯂꯣꯏ ꯃꯨꯕꯅꯤꯅ ꯑꯗꯨꯝ ꯃꯥꯡꯉꯦ ꯈꯪꯕ꯭ꯔ ꯑꯗꯨꯒ ꯇꯥꯎꯕꯁꯤꯗꯤ ꯑꯗꯨꯝ ꯊꯥꯎꯗꫭ ꯃꯁꯛꯇꯣ ꯃꯆꯨ ꯐꯖꯔꯒ ꯑꯗꯨꯝ ꯂꯩꯌꯦꯕ ꯃꯪꯒꯟꯗ ꯁꯨꯡꯌꯥ ꯌꯥꯗꯦ ꯃꯪꯒꯟꯒꯤꯅ ꯇꯣꯉꯥꯟꯅ ꯇꯥꯎꯗ ꯌꯥꯗꯦꯕ
ꯑꯗꯨꯒꯤ ꯀꯩꯅꯣ ꯊꯥꯎ ꯃꯌꯥꯝꯗꯨꯗꯤ ꯂꯣꯏꯅ ꯍꯨꯟꯗꯣꯛꯈꯤꯕ꯭ꯔ ꯀꯃꯥꯏꯅ ꯇꯧꯢ ꯅꯠꯇ꯭ꯔꯒꯅ ꯑꯝ ꯃꯊꯪꯒꯤ ꯃꯪꯒꯟ ꯇꯥꯎꯅꯕ ꯊꯝꯕ꯭ꯔ ꯃꯪꯒꯟ ꯇꯥꯎꯕ ꯀꯥꯟꯁꯨ ꯃꯪꯒꯟꯁꯨ ꯂꯩꯅ ꯃꯁꯛ ꯊꯤꯖꯤꯟꯕ ꯐꯨꯖꯤꯟ ꯃꯨꯖꯤꯟꯕ ꯑꯗꯒꯤ ꯉꯥꯡꯖꯤꯟꯕ ꯑꯗꯨꯃꯥꯏꯅ ꯑꯣꯏꯕ꯭ꯔ ꯑꯗꯨꯝ ꯀꯃꯥꯏ ꯇꯧꯢ ꯂꯣꯏ ꯍꯨꯟꯗꯣꯛꯈꯤꯗꫭꯏꯔꫭ
ꯑ ꯂꯣꯏꯃꯛꯇꯤ ꯍꯨꯟꯇꯣꯛ ꯇꯦꯕꯀꫭ ꯑꯈꯣꯏꯅꯅꯦ ꯁꯤꯒꯤ ꯉꯁꯤꯒꯤ ꯇꯥꯎꯒꯤꯕꯖꯦ ꯉꯁꯤ ꯇꯥꯎꯔꯦ ꯈꯜꯂꯁꯤꯀꯣ ꯉꯁꯤꯒꯤ ꯇꯥꯎꯒꯤꯕ ꯊꯥꯎꯁꯦ ꯈꯣꯏꯅ ꯊꯝꯃꯅꯤꯀꯣ ꯑꯗꯩ ꯃꯥꯏ ꯃꯀꯨꯝ ꯃꯔꯥꯡ ꯃꯌꯥꯝ ꯀꯔꯤ ꯀꯔꯥꯗꯨꯖꯨ ꯂꯣꯏ ꯂꯧꯊꯣꯑ ꯊꯝꯒ꯭ꯔꯅꯤ ꯑꯗꯨꯗꯨꯒ ꯑ ꯑꯍꯥꯡꯕ ꯄꯥꯇ꯭ꯔ ꯑꯝꯇ ꯍꯥꯞꯄꯨꯅꯦ ꯃꯥꯏ ꯇꯣꯉꯥꯟꯅ
ꯀꯣꯝꯄꯥꯛꯅꯤ ꯈꯪꯗꯦ ꯀꯩꯅꯣꯅꯤ ꯍꯥꯞꯄꯒ ꯑꯗꯨ ꯉꯁꯥꯏꯒꯤ ꯑꯗꯨ ꯃꯣꯏꯖꯨ ꯑ ꯅꯨ ꯃꯤꯠ ꯍꯨꯝꯅꯤ ꯃꯔꯤꯅꯤꯒꯥ ꯁꯨꯝ ꯐꯝꯖꯤꯜꯂꯛꯑꯒꯗꯤ ꯉꯁꯥꯏꯒꯤ ꯑꯈꯣꯏꯒꯤ ꯎꯝ ꯃꯁꯥ ꯃꯊꯣꯟꯗ ꯐꯝꯗꯔꯀꯥꯟꯗ ꯃꯊꯛ ꯊꯪꯕ ꯑ ꯀꯩꯅꯣ ꯁꯔꯨꯛꯁꯦ ꯑꯈꯣꯏꯒꯤ ꯊꯥꯎ ꯑꯍꯟꯕꯩ ꯇꯥꯏꯞꯇ ꯂꯪ ꯇ꯭ꯔꯤꯛ ꯂꯪꯉ ꯂꯩꯔꯝꯃꯦꯕ ꯑꯗꯨꯃꯥꯏꯅ ꯇꯧꯔꯀꯥꯟꯗ ꯃꯊꯛ ꯊꯪꯕ ꯁꯔꯨꯛꯇꯨꯗꯪ ꯂꯧꯕ ꯃꯈꯥ ꯊꯪꯕꯗꯤ ꯂꯧ ꯌꯥꯗꯦꯕ ꯃꯈꯥꯗꯨꯗꯤ ꯄꯨꯔꯥ ꯑꯈꯣꯏꯒꯤ ꯀꯩꯅꯣꯒ ꯆꯞ ꯃꯥꯟꯅꯔꯦ
ꯇꯥꯜꯂꯤꯒꯤ ꯆꯞ ꯃꯥꯟꯅꯔꯦ ꯃꯨꯁꯤꯟ ꯃꯨꯔꯦ ꯍꯥꯏꯕ ꯃꯈꯥꯗꯨꯗꯤ ꯑꯗꯨ ꯃꯊꯛ ꯊꯪꯕꯒꯤ ꯃꯥꯒꯤ ꯁꯔꯨꯛꯇꯨꯃ ꯂꯧꯊꯣꯛꯄ ꯗꯨꯝ ꯌꯥꯏꯕ
ꯈꯥꯕꯩꯅ ꯀꯟꯕꯅꯤ ꯈꯪꯗꯦ ꯍꯩꯗꯕꯅꯤ ꯈꯪꯗꯦ ꯇꯧꯔꯒ ꯑꯗꯨꯃꯥꯏꯅ ꯇꯧꯔꯒ ꯁꯤꯖꯤꯟꯅꯔꯤꯅꯤ ꯀꯥꯏꯗꯩ ꯊꯥꯎ ꯈꯨꯇꯥꯡ ꯑꯝꯅꯦ ꯍꯧꯖꯤꯛ ꯇꯥꯡꯉꯤꯁꯦ ꯊꯥꯎꯗ ꯅꯠꯇꯦ ꯆꯦꯔꯡꯗꯩ ꯀꯩꯗꯩ ꯃꯃꯜ ꯌꯥꯝ ꯊꯤꯅ ꯊꯤꯅ ꯍꯦꯟꯈ꯭ꯔꯖꯥꯠꯅꯤꯍꯦ ꯂꯨꯄꯥ ꯑꯅꯤ ꯑꯍꯨꯝ ꯍꯦꯟꯕ ꯅꯠꯇꯦꯕ ꯃꯉꯥ ꯍꯦꯟꯕ ꯅꯠꯇꯦ ꯇꯔꯥ ꯍꯦꯟꯕ ꯅꯠꯇꯦꯕ ꯄꯣꯠ ꯑꯃꯗꯕꯨ ꯂꯨꯄꯥ ꯆꯥꯝꯃꯒ ꯍꯨꯝꯗ꯭ꯔꯥ ꯄꯤꯔꯝꯕꯗꯨ ꯆꯅꯤꯒ ꯅꯤꯝꯐꯨꯅꯦ ꯍꯨꯖꯤꯛ ꯂꯩꯔꯤꯖꯦ ꯆꯦꯔꯪꯖꯦ ꯀꯤꯂꯣ ꯑꯃ ꯂꯩꯕ ꯃꯇꯝꯗ ꯑꯗꯨ ꯀꯌꯥꯝ ꯈꯦꯠꯅꯔꯒꯦ ꯌꯦꯡꯉꯨꯗꯅ ꯎꯝ ꯂꯨꯄꯥ ꯍꯨꯝꯗ꯭ꯔꯥꯅꯦ ꯈꯦꯠꯅꯔꯛꯏꯗꯣ ꯌꯦꯡꯉꯣꯅꯦ
ꯍꯣꯏ ꯑꯗꯨꯅꯦ ꯄꯣꯠ ꯆꯩꯩ ꯃꯃꯟꯁꯦ ꯌꯥꯝ ꯇꯥꯡꯈꯠꯂꯦ ꯈꯣꯠꯂꯦ ꯑꯗꯨꯅꯦ ꯅꯪ ꯑꯩ ꯍꯥꯏꯗꯤ ꯅꯣꯏ ꯑꯗꯨꯝ ꯊꯥꯎꯗꯣ ꯑꯩ ꯑꯩꯗꯤ ꯁꯤꯖꯤꯟꯅꯗꯕ ꯂꯣꯏꯗꯣꯔꯦ ꯍꯥꯏꯔ ꯀꯥꯟꯗ ꯇꯥꯎꯋꯦ ꯅꯠꯇ꯭ꯔꯒꯅ ꯑꯗꯨꯝ ꯌꯥꯝ ꯌꯥꯝ ꯇꯥꯎꯋꯤꯔꯥ ꯑꯗꯨꯅꯦ ꯄꯥꯝꯃꯨꯏꯗꯅ ꯊꯥꯎꯗꯣ ꯑꯗꯒꯤ ꯃꯪꯒꯟ ꯍꯥꯏꯔꯦ ꯌꯥꯝꯅ ꯇꯦꯛ ꯇꯥꯡꯕ ꯈꯣꯠꯄ ꯄꯣꯠꯁꯨ ꯑꯣꯏꯗꯦꯅꯀꯣ ꯄꯥ ꯃꯉꯥ ꯃꯉꯥ ꯇꯔꯥ ꯇꯔꯥꯒꯤ ꯋꯥꯅꯤ ꯑꯗꯨ ꯍꯦꯛꯇ ꯌꯥꯝꯅ ꯀꯨꯟꯊ꯭ꯔꯥ ꯅꯤꯝꯐꯨ ꯄꯤꯕ ꯋꯥꯔꯤꯁꯨ ꯅꯠꯇꯦ ꯌꯥꯝ ꯍꯥꯟꯕ ꯋꯥꯁꯨ ꯅꯠꯇꯦꯕꯀꯣ ꯑ ꯊꯥꯎꯗꯣ ꯄꯥꯝ ꯗꯤ ꯄꯥꯝꯃꯨꯌꯦ ꯇꯥꯡꯖꯨ ꯇꯥꯡꯕꯅꯤꯅꯀꯣ ꯑꯗꯨꯝ ꯂꯣꯏ ꯃꯥꯡꯍꯜꯂꯝꯗꯝꯗꯣꯏꯗꯣ ꯃꯌꯥꯝꯗꯣ ꯈꯜꯂꯨꯕꯗ ꯅꯨꯡꯕꯨ ꯅꯨꯡꯉꯥꯏꯇꯦꯗ
ꯑꯗꯨꯅꯦ ꯑ ꯍꯥꯟꯅ ꯁꯨꯝ ꯃꯣꯏꯅꯁꯨ ꯂꯧꯅꯕ ꯈꯣꯠꯅꯕ ꯇꯧꯕꯅꯤꯅꯅꯦ ꯑꯈꯣꯏꯖꯨ ꯁꯤ ꯎꯝ ꯄꯠꯂꯥꯎ ꯊꯗꯠꯄꯗꯨꯁꯨ ꯌꯥꯗꯕ ꯑꯗꯨꯒꯤꯅꯦꯕ ꯎꯝ ꯌꯥꯝ ꯖꯟꯖꯥꯟꯗꯤ ꯑꯣꯏꯌꯦꯕ ꯃꯪꯒꯟꯖꯦ ꯇꯤꯡꯉꯒ ꯑꯃꯨꯛ ꯐꯧꯕ ꯈꯣꯠꯄ ꯑꯗꯒꯤ ꯑꯃꯨꯛ ꯈꯪꯗꯦ ꯈꯔ ꯈꯤꯇꯪꯗꯤ ꯖꯟꯖꯥꯟꯗꯤ ꯑꯣꯢ ꯃꯥꯖꯦ ꯇꯥꯎꯕꯗꯁꯨ ꯇꯥꯎꯕꯗꯁꯨ ꯌꯥꯝꯅ ꯅꯨꯡꯉꯥꯏꯇꯦꯕ ꯃꯈꯨꯝꯒ ꯈꯨꯝꯃꯒ ꯇꯥꯎꯔꯤꯅꯦꯕ ꯁꯤꯁꯦ ꯁꯨꯃꯥꯏ ꯄꯣꯛꯈꯥꯏꯔꯛꯄꯗ ꯃꯈꯨꯝꯒ ꯍꯥꯏꯐꯦꯠꯀ ꯍꯥꯡꯗꯣꯛꯎꯔꯒ ꯈꯤꯇꯪ ꯑꯣꯠꯄꯒꯦ ꯇꯥꯏꯃꯤꯡ ꯇꯥꯢ ꯃꯤꯡꯒ ꯆꯥꯍꯧꯗ꯭ꯔꯗꯤꯀꯣ ꯄꯣꯛꯈꯥꯏꯔꯒ ꯑꯁ ꯄꯥꯝꯕꯣꯝꯅꯦ ꯀꯩꯗꯒꯤ ꯃꯆꯤ ꯃꯆꯤ ꯈꯨꯗꯤꯡꯅ ꯊꯥꯎꯅ ꯄꯣꯛꯏꯁꯦ ꯈꯪꯕ꯭ꯔꯥ ꯊꯥꯎꯅ ꯄꯣꯛꯄꯒꯤ ꯃꯩꯁꯥ ꯍꯥꯏꯔꯦꯗꯅ ꯑꯗꯨꯒꯨꯝꯕ ꯃꯌꯥꯝ ꯊꯦꯡꯅꯔꯕꯅꯤ ꯥꯢꯁꯥꯖꯦ ꯑꯗꯨꯅ ꯐꯨꯔꯤꯠ ꯑꯁꯥꯡꯕ ꯑꯝ ꯂꯤꯠꯂꯦ ꯁꯤꯃ ꯇꯥꯎ ꯇꯥꯗꯤ ꯍꯨꯖꯤꯛ ꯉꯍꯥꯛ ꯂꯩꯔꯒ ꯂꯤꯠꯁꯟꯗꯣꯔꯕꯅꯦ ꯑꯩ ꯍꯖꯤꯛ ꯍꯥꯏꯐꯦꯠꯇꯪ ꯃꯥꯥꯏ ꯃꯤꯠ ꯀꯩꯅꯣꯖꯤꯡꯖꯦ ꯑ ꯃꯪꯒꯟꯖꯤꯡꯖꯦ ꯑꯈꯣꯏꯒꯤ ꯁꯅꯥ ꯑꯝ ꯇꯧꯔꯒ ꯀꯥꯕꯛ ꯀꯥꯕꯛ ꯇꯩꯊꯣꯛꯇꯗꯤ ꯌꯥꯒꯤꯔꯣꯢꯕ ꯁꯦ ꯍꯣꯔꯦꯟ ꯏꯁꯤꯡꯗ ꯏꯁꯤꯡ ꯌꯥꯎꯕꯅꯤꯅ ꯊꯥꯎꯗꯣ ꯖꯧ ꯖꯧ ꯖꯧ ꯑꯅ ꯍꯦꯟꯅ ꯃꯈꯣꯟ ꯊꯣꯛꯑꯅꯤꯕ ꯑꯗꯨ ꯃꯊꯛꯇ ꯃꯥꯒꯤ ꯏꯪꯗꯕꯒꯤ ꯆꯥꯡꯖꯨ ꯍꯦꯟꯈ꯭ꯔꯅꯤꯕ ꯏꯁꯤꯡ ꯃꯌꯥꯝꯖꯤꯅ ꯑꯗꯨꯗꯨꯅ ꯊꯥꯎꯁꯨ ꯍꯦꯛꯇ ꯃꯩ ꯍꯧꯒꯩꯅꯦ ꯁꯤ ꯇꯧꯗꯣꯏꯁꯦ ꯑ ꯃꯅꯤꯟꯒ ꯋꯥ ꯋꯥ ꯀꯥꯔ ꯑꯈꯣꯏꯒꯤ ꯎꯝ ꯍꯟꯖꯥꯡ ꯊꯣꯡꯕꯗꯒ ꯍꯟꯖꯥꯡ ꯁꯣꯛ ꯇꯧꯕꯗꯒ ꯃꯩꯈꯨꯒ ꯋꯥ ꯋꯥ ꯀꯥꯕꯗꯣ ꯑꯗꯨꯒꯤ ꯇꯥꯏꯞꯇ ꯂꯩꯍꯟꯗꯨꯏꯅꯦꯕ ꯍꯥꯟꯅ
ꯑꯗꯨꯃꯥꯏ ꯇꯧꯔ ꯇꯧꯗꯨꯏꯅꯦꯕ ꯑꯗꯨꯅ ꯒ꯭ꯌꯥꯁꯀꯖꯦ ꯑ ꯈꯤꯇꯪꯒ ꯑꯈꯣꯏꯒꯤ ꯍꯞꯇꯥ ꯑꯃꯨꯛ ꯀꯩꯃꯨꯛꯀꯁꯦ ꯑꯈꯣꯏꯒꯤꯗꯤ ꯒ꯭ꯌꯥꯁ ꯌꯥꯝ ꯊꯨ ꯊꯨ ꯂꯣꯏꯗꯅꯥ ꯑꯗꯨꯅ ꯍꯞꯇꯥ ꯑꯃꯨꯛꯀ ꯁꯤꯖꯤꯟꯅꯔꯨꯕ ꯑꯣꯏꯇꯥꯗꯤꯕ ꯌꯥꯕꯨ ꯌꯥꯔꯨꯗꯅ ꯇꯥꯎꯕ ꯂꯩꯈꯠꯄꯗ ꯁꯨꯝ ꯑꯈꯣꯏꯒꯤ ꯃꯩꯔꯤ ꯆꯥꯎꯗꯕꯗ ꯑꯗꯨ ꯑꯣꯏꯔꯛ ꯀꯗꯣꯏꯅꯦ ꯑꯗꯨꯅ ꯑꯩꯅ ꯒ꯭ꯌꯥꯁꯁꯦ ꯍꯥꯟꯅ ꯁꯤꯟꯗꯣꯛ ꯍꯧꯁꯤꯔꯅ ꯉꯁꯥꯏꯗꯩꯩ ꯍꯥꯏꯅꯔꯝꯃꯤ
ꯃꯣꯏꯗꯩꯩ ꯅꯣꯏ ꯇꯧꯔꯤ ꯄꯣꯠꯇꯣ ꯅꯪꯅ ꯁꯨꯝ ꯍꯥꯏꯔ ꯃꯇꯨꯡ ꯏꯟꯅꯀꯣ ꯀꯩꯁꯨ ꯌꯥꯝ ꯇꯣꯡꯉꯝꯗꯧ ꯃꯥꯟ ꯗꯦꯕ ꯑꯗꯩꯩ ꯃꯡꯒꯟ ꯍꯥꯏꯔꯦ ꯑꯗꯒꯤ ꯀꯩꯅꯣ ꯁꯨꯝ ꯃꯡꯒꯟ ꯃꯡꯒꯟ ꯇꯥꯡꯈꯠꯂꯤꯅꯤ ꯆꯦꯔꯥꯡꯒꯥꯏ ꯇꯥꯡ ꯇꯥꯡꯈꯠꯂꯤꯅꯤ ꯒ꯭ꯌꯥꯁ ꯍꯥꯏꯔ ꯇꯥꯡꯈꯠꯂꯤꯅꯤ ꯑꯗꯒꯤ ꯊꯥꯎ ꯍꯥꯏꯔ ꯇꯥꯡꯈꯠꯂꯤꯅꯤ ꯑꯗꯒꯤ ꯅꯪꯒꯤ ꯄꯣꯠꯇꯨ ꯍꯥꯟꯅ ꯀꯩꯅꯣꯗ ꯗꯖꯟꯗ ꯀꯩꯅꯣ ꯌꯣꯟꯕꯗ ꯃꯔꯤꯐꯨ ꯍꯨꯝꯐꯨ ꯌꯧꯔꯝꯕꯗꯣ ꯀꯩꯁꯨ ꯇ ꯆꯥꯝ ꯅꯤꯐꯨ ꯆꯅꯤ ꯗꯨꯃꯥꯏꯅ ꯌꯧꯕ ꯈꯣꯠꯄ ꯅꯠꯇꯦꯅꯥ ꯍꯥꯏꯗꯤ ꯂꯩꯔꯤꯕ ꯄꯣꯠ ꯑꯗꯩ ꯇꯧꯔꯤꯕ ꯄꯣꯠꯇꯣ ꯇꯥꯈꯠꯂꯒ ꯌꯣꯟꯕ ꯀꯥꯟꯗ ꯀꯩꯁꯨ ꯇꯥꯈꯠꯄ ꯄꯣꯠ ꯑꯣꯏꯗꯕꯅꯤꯅꯅꯦ ꯗꯨꯝ ꯀꯩꯁꯨ ꯌꯥꯝ ꯇꯣꯡꯉꯝꯗꯣꯏꯗꯤ ꯃꯥꯟꯗꯦ ꯑꯦꯁꯨꯝ ꯈꯟꯕꯗ ꯈꯣꯠꯄ ꯍꯥꯏꯕꯗꯤ ꯑꯗꯨ ꯑꯗꯨ ꯅꯠꯇꯕ ꯑꯇꯣꯞꯄ ꯇꯧꯅꯉꯥꯏ ꯂꯩꯇꯕꯒꯤꯔꯥ ꯑꯗꯨꯗ ꯑꯗꯨꯝ ꯇꯧ ꯂꯩꯔ ꯁꯦ ꯋꯥꯁꯨ ꯋꯥꯕ ꯍꯛꯆꯥꯡꯒꯤ ꯋꯥꯕꯨꯁꯨ ꯈꯥꯏꯗꯣꯛ ꯕ ꯀꯥꯟꯗ ꯀꯩꯁꯨ ꯇꯣꯡꯉꯝꯃꯣꯏꯕꯥ ꯈꯪꯉꯦꯕ ꯑꯗꯩ ꯁꯤꯡꯗ ꯆꯥꯎꯅ ꯈꯣꯠꯄ ꯇꯧꯕ ꯑꯣꯏꯕ ꯇꯥꯔꯒꯗꯤ ꯑꯗꯨꯝ ꯈꯔꯁꯨ ꯂꯦꯝꯖꯒꯗ ꯁꯨ ꯑꯃꯨꯛꯁꯨ ꯈꯪꯗꯦ ꯑꯃ ꯃꯝ ꯔꯣꯏꯕ ꯉꯥꯏꯅꯕꯗ ꯑꯗꯨꯝ ꯀꯨꯏꯅꯁꯨ ꯆꯪꯅꯩ ꯉꯥꯛꯇꯅꯤꯅ ꯈꯪꯗꯦꯗ ꯀꯔꯤ ꯍꯥꯏꯗꯣꯏꯅꯣ
ꯇꯣꯡꯕꯒꯤꯕꯨꯗꯤ ꯀꯩꯁꯨ ꯌꯥꯝ ꯇꯣꯡꯄꯣꯟ ꯇꯔꯦꯗꯥ ꯎꯝ ꯊꯕꯛ ꯑꯃꯅꯦꯅ ꯁꯥꯟ ꯇꯧꯔꯤꯕ ꯍꯥꯏꯕꯗꯨꯅꯤ ꯕꯨꯡꯉꯣ ꯍꯤꯡꯗ ꯌꯥꯗꯕꯒꯤ ꯈꯤꯇꯪꯗ ꯑꯣꯏꯖꯨ ꯐꯪꯉꯗꯤꯅ ꯇꯧꯅꯔꯤ ꯇꯣꯡꯕꯒꯤ ꯋꯥꯗꯤ ꯍꯥꯟꯅꯒꯤ ꯂꯩꯔꯝꯃꯤꯕ ꯐꯤꯕꯝꯗꯨꯕꯨꯗꯤ ꯌꯥꯝ ꯊꯤꯅ ꯈꯦꯠꯅꯔꯕꯅꯦꯕꯥ
ꯑꯣꯏꯌꯦꯗꯤ ꯕꯦꯁꯣꯟ ꯍꯥꯏꯔꯦ ꯃꯃꯟ ꯑꯗꯨꯝ ꯇꯥꯡꯈꯠꯂꯤꯅꯤ ꯑꯗꯩ ꯆꯦꯔꯪ ꯇꯥꯡꯈꯠꯂꯦ ꯍꯥꯏꯔꯦ ꯊꯥꯎ ꯇꯥꯡꯈꯠꯂꯦ ꯍꯥꯏꯔꯦ ꯒ꯭ꯌꯥꯁ ꯇꯥꯡꯈꯠꯂꯤꯅꯤ ꯑꯗꯒꯤ ꯅꯪ ꯃꯪꯒꯟ ꯇꯧꯔꯦ ꯃꯪꯒꯟ ꯇꯥꯡꯈꯠꯂꯤꯅꯤ ꯅꯪ ꯌꯣꯜꯂꯤꯕ ꯄꯣꯠꯇꯨ ꯗꯤ ꯇꯥꯡꯈꯠ ꯇꯦꯗꯅ ꯍꯥꯏꯕꯗꯤ ꯁꯝꯅ ꯍꯥꯏꯔꯕꯗ ꯂꯨꯄꯥ ꯍꯨꯝꯐꯨꯗ ꯌꯣꯟꯒꯦꯔꯥ ꯃꯔꯐꯨꯗ ꯌꯣꯟꯒꯦꯔꯥ ꯈꯔꯕꯨꯗꯤ ꯊꯥꯡꯒꯠꯄ ꯌꯥꯏ ꯑꯗꯨ ꯇꯥꯔꯒꯁꯨ ꯃꯥꯏ ꯇꯔꯥ ꯇꯔꯥ ꯑꯗꯨꯝ ꯄꯤꯕꯅꯤꯅ ꯑꯗꯨꯒꯁꯨ ꯌꯥꯝ ꯊꯥꯡꯒꯠꯂꯨꯕ ꯌꯥꯔꯣꯏꯕꯥ ꯑꯗꯩ ꯗꯨꯃꯥꯏꯅ ꯂꯟꯅ ꯂꯟꯅ ꯇꯧꯕꯁꯨ ꯌꯥꯕ ꯅꯠꯇꯦ ꯃꯤꯅ ꯄꯥꯝꯅ ꯐꯖꯅꯕ ꯇꯧꯔꯛꯄꯗ ꯑꯗꯨꯝ ꯐꯖꯅꯁꯨ ꯇꯧꯖꯔꯤꯅꯤ ꯑꯗꯨꯅꯦ ꯍꯦꯛꯇ ꯆꯥꯝ ꯅꯤꯐꯨ ꯆꯥꯝ ꯀꯨꯟꯗ ꯄꯤꯔꯤ ꯌꯣꯜꯂ ꯌꯣꯟ ꯁꯨ ꯅꯠꯇꯕꯅꯤꯅ ꯈꯪꯗꯦꯗ ꯀꯩ ꯍꯥꯏꯗꯣꯢꯅꯣ
ꯑꯗꯨ ꯑꯗꯒꯤꯅꯦ ꯃꯌꯥꯝꯁꯦ ꯄꯣꯠ ꯍꯧꯕ ꯈꯣꯠꯂꯤꯕ ꯃꯌꯥꯝꯁꯤꯁꯨ ꯈꯣꯏꯒꯤ ꯀꯩ ꯍꯥꯏꯅꯤ ꯑꯥ ꯃꯤꯁꯤꯡꯁꯦ ꯂꯣꯢ ꯍꯥꯠꯇꯣꯛꯅꯕꯒꯤ ꯇꯥꯏꯞꯇ ꯇꯧꯅꯩ ꯍꯥꯏꯕ ꯈꯪꯕ꯭ꯔꯥ ꯃꯣꯏꯅ ꯍ ꯑ ꯉꯁꯥꯏꯒꯤ ꯇꯣꯡꯗꯗꯅ ꯂꯩꯔꯕ ꯄꯣꯠꯇꯨꯗꯅꯦ ꯃꯥꯅ ꯉꯁꯥꯏꯒꯤ ꯎꯝ ꯎꯝ ꯀꯩꯅꯣ ꯃꯌꯥꯝꯗꯣ ꯂꯣꯏ ꯐꯥꯅꯕ ꯍꯣꯠꯅꯕꯗ ꯃꯥꯒꯤ ꯂꯣꯏ ꯑꯣꯏꯅꯅꯕ ꯃꯥꯒꯤ ꯄꯣꯠ ꯂꯣꯏ ꯌꯣꯜꯍꯧꯅꯕ ꯍꯣꯠꯅꯕꯗ ꯃꯥꯏ ꯄꯩꯁꯥ ꯃꯥꯡꯅ ꯃꯥꯡꯅꯅꯦ ꯃꯥꯏ ꯄꯩꯁꯥ ꯃꯥꯡꯖ ꯃꯥꯡꯖꯅ ꯑꯗꯨꯝ ꯄꯣꯠꯁꯦ ꯆꯥꯎꯅ ꯍꯦꯟꯅ ꯍꯧꯖ ꯂꯒꯅꯦ ꯃꯥꯅ ꯍꯥꯟꯅ ꯊꯥꯕ ꯃꯌꯥꯝꯁꯦ ꯌꯥꯎꯏꯅꯦꯕ ꯈꯪꯕ꯭ꯔꯥ ꯍꯥꯏꯕꯗꯤ ꯃꯥꯏꯗꯣ ꯑꯁ ꯃꯥꯏꯗꯤ ꯌꯥꯝ ꯆꯥꯎꯋꯤꯍꯦ ꯃꯥꯏꯗꯤ ꯀꯃꯥꯏ ꯈꯪꯗꯦ ꯅꯣꯏꯒꯤꯅ ꯄꯤꯛꯏ ꯑꯗꯨ ꯇꯧꯏ ꯍꯥꯏꯔꯒ ꯉꯁꯥꯏꯒꯤ ꯑꯆꯧꯕꯗꯨꯗ ꯑ ꯃꯥꯅ ꯃꯃꯤꯠ ꯃꯅꯥ ꯊꯛꯍꯜꯂꯂꯕ ꯍꯥꯏꯅ ꯇꯧꯔꯒ ꯈꯣꯡꯒꯤꯕ ꯗꯨꯒ ꯀꯣꯟꯅ ꯑꯃꯨꯛ ꯑ ꯇꯥꯡꯈꯠꯄ ꯑꯗꯨꯒꯨꯝꯕ ꯃꯌꯥꯝꯁꯨ ꯂꯩ ꯃꯈꯟ ꯃꯈꯟꯅꯤꯗ ꯕꯨ ꯀꯔꯕꯥꯔ ꯍꯥꯏꯁꯦ ꯈꯣꯏꯅ ꯇꯧꯔꯤꯁꯤꯗꯤ ꯁꯥꯗꯤꯡꯗꯅꯦ ꯄꯨꯇꯧ ꯇꯧꯕꯩ ꯋꯥꯅꯦ
ꯍꯣꯏ ꯑꯗꯨꯅꯤ ꯈꯔ ꯆꯥꯎꯅ ꯃꯩ ꯅꯨꯡ ꯊꯥꯗꯅ ꯃꯩꯖꯥꯎ ꯊꯥꯗꯅ ꯍꯧꯕ ꯈꯣꯠꯄ ꯍꯣꯏ ꯇ ꯌꯥꯝ ꯂꯦꯝꯖꯒꯗꯝꯅꯦꯕꯥ ꯑꯗꯨꯃꯛ ꯅꯠꯇꯕꯅꯤꯅ ꯒꯌꯥꯁꯇ ꯇꯧ ꯒ꯭ꯌꯥꯁ ꯍꯨꯖꯤꯛ ꯃꯇꯝꯗ ꯒ꯭ꯌꯥꯁ ꯐꯪꯏ ꯐꯪꯗꯦ ꯑꯗꯒꯤ ꯐꯪꯗꯩ ꯃꯊꯛꯇ ꯑꯃꯨꯛ ꯇꯥꯡ ꯑꯝꯁꯨ ꯇꯥꯛꯏꯕꯗꯤꯗꯣ ꯇꯥꯡꯉꯁꯨ ꯐꯪꯉꯗꯤ ꯑꯃꯨꯛ ꯐꯕꯀꯣ ꯑꯗꯨꯅꯦ ꯒ꯭ꯌꯥꯟ ꯇꯥꯏ ꯅꯣꯏꯗꯤ ꯒ꯭ꯌꯥꯁ ꯅꯨꯡꯗꯤ ꯀꯥꯏ ꯂꯧꯋꯤ ꯃꯥꯏ ꯇꯧꯋꯦꯗꯤ
ꯒ꯭ꯌꯥꯁꯁꯦ ꯑꯈꯣꯏꯒꯤ ꯑ ꯑꯩꯒꯤ ꯁꯔꯨꯛ ꯑꯝ ꯂꯩꯔꯦ ꯑꯗ ꯑꯈꯣꯏ ꯗꯥꯏ ꯁꯔꯨꯛ ꯑꯃ ꯂꯩꯔꯦꯗꯅꯀꯣ ꯑꯥ ꯑꯗꯒꯤ ꯁꯤꯅꯗꯤ ꯀꯣꯟꯅꯕ ꯅꯠꯇꯦꯗꯣ ꯑꯗꯒꯤ ꯑꯈꯣꯏ ꯏꯇꯩꯝꯒꯤ ꯃꯣꯏꯒꯤ ꯃꯆꯦ ꯑꯃ ꯑꯥ ꯃꯃꯥꯡꯂꯣꯝꯗ ꯑꯣꯡꯕ ꯑꯃ ꯂꯩꯌꯦꯕꯀꯣ ꯑꯗꯩꯩ ꯃꯣꯏꯒꯤꯁꯨ ꯃꯤ ꯃꯣꯏꯁꯨ ꯃꯣꯏ ꯃꯆꯥꯅꯨꯄꯥ ꯑꯅꯤꯁꯨ ꯃꯄꯥꯥꯟꯂꯝꯗ ꯂꯣꯏ ꯂꯩ ꯂꯩꯒꯤꯕ ꯑꯗꯨꯗꯨꯅ ꯎꯝ ꯎꯝ ꯑꯈꯣꯏ ꯍꯧꯖꯤꯛ ꯏꯆꯦꯗꯨꯒ ꯑꯗꯒꯤ ꯇꯥꯗꯗꯨꯒ ꯇꯧꯔꯒ ꯃꯣꯏ ꯑꯅꯤꯈꯇꯪ ꯆꯥꯕꯅꯤꯅ ꯃꯣꯏꯁꯨ ꯒ꯭ꯌꯥꯁ ꯑꯃꯅ ꯌꯥꯝ ꯀꯨꯏꯅ ꯀꯨꯏꯅ ꯆꯠꯄꯩ ꯅ ꯃꯣꯏꯒꯤꯁꯨ ꯆꯦ ꯑꯅꯤ ꯁꯨꯕ ꯑꯗꯨꯗꯨꯒꯤ ꯒꯤ ꯃꯣꯏꯒꯤ ꯑꯍꯦꯟꯕ ꯒ꯭ꯌꯥꯁꯁꯦ ꯑꯩꯈꯣꯏꯅ ꯑꯗꯨꯝ ꯁꯤꯖꯤꯟꯅ ꯂꯩꯔꯕꯅꯦ ꯑꯗꯨꯁꯨ ꯃꯣꯏꯅ ꯑꯗꯨꯝ ꯊꯤꯟꯕꯤꯔꯛꯀꯗꯣꯏꯅꯤ ꯑꯗꯨꯅꯦ ꯑꯗꯨꯃꯥꯏ ꯇꯧꯔꯤꯅꯦ ꯑꯗꯨ ꯅꯠꯇ꯭ꯔꯗꯤ ꯀꯗꯥꯏꯗꯒꯤ ꯀꯣꯟꯅ ꯄꯣꯟꯇꯦꯗ
ꯍꯣꯏ ꯅꯪ ꯊꯕꯛ ꯍꯧꯗꯣꯔꯕ ꯀꯌꯥꯝ ꯋꯥꯠꯂꯤꯒꯦ ꯀꯃꯥꯏ ꯇꯧꯕꯅꯣ
ꯍꯧꯗꯣꯔꯕꯅꯦ ꯑꯩꯁꯦ ꯃꯪꯒꯜ ꯂꯧꯈꯠꯂꯒꯅꯦ ꯀꯅꯣ ꯇꯧꯔꯤꯅꯦ ꯑꯩꯈꯣꯏꯒꯤ ꯑ ꯀꯨ ꯀꯨ ꯀꯪꯍꯟꯗꯕ ꯌꯥꯗꯦꯕ ꯑꯗꯨꯗꯨꯒꯤ ꯐꯤꯅ ꯇꯧꯔꯒ ꯁꯨꯝ ꯈꯔ ꯈ ꯇꯩꯊꯣꯛꯄꯗꯣ ꯎ ꯈꯨꯠꯅ ꯍꯨꯝꯖꯜꯂꯒ ꯇꯧꯔꯒ ꯇꯩꯊꯣꯛꯑꯒ ꯃꯥꯖ ꯀꯪꯍꯟꯗꯣꯏꯅꯦ ꯅꯨꯡꯁꯥ ꯁꯥꯗꯦꯕ ꯉꯁꯤꯁꯦ ꯅꯨꯡꯁꯥ ꯁꯥꯔꯒꯕꯨꯗꯤ ꯌꯥꯝ ꯂꯥꯏꯕ ꯅꯨꯡꯁꯥꯗ ꯐꯧꯗꯣꯛꯑꯒ ꯗꯨꯝ ꯌꯥꯕ ꯗꯨꯒꯤꯅꯦ
ꯑꯈꯣꯏꯁꯤ ꯅꯣꯡꯃꯨꯛ ꯀꯟꯅ ꯇꯥꯔꯤ ꯅꯣꯏꯔꯣꯝꯗꯗꯤ ꯇꯥꯗꯕ꯭ꯔꯣ ꯀꯃꯥꯏ ꯇꯧꯏ
ꯉꯁꯤꯗꯤ ꯅꯣꯡ ꯇꯥꯗꯦ ꯉꯁꯥꯏ ꯑꯌꯨꯛ ꯉꯟꯇꯥ ꯋꯥꯎꯔꯤ ꯋꯥꯎꯔꯤ ꯈꯤꯛꯑꯝꯃꯦ ꯑꯗꯣ ꯍꯧꯖꯤꯛꯇꯤ ꯀꯩꯝ ꯇꯥꯗꯦꯗ
ꯅꯣꯡ ꯃꯪꯕꯩ ꯋꯥꯅꯤ
ꯑꯣ ꯍꯣꯏ ꯐꯔꯦ ꯐꯔꯦ ꯕ꯭ꯁ ꯅꯪ ꯊꯕꯛ ꯏꯪꯈꯥꯡ ꯀꯀꯩ ꯇꯧꯕꯗꯣ ꯇꯧꯊꯣꯛꯑꯣ ꯑꯩꯁꯨ ꯊꯝꯒꯦꯀꯣ
ꯑꯣ ꯊꯝꯃꯣ ꯊꯝꯃꯣ